ꯍꯜꯂꯣ
ꯀꯤꯗꯧꯔꯤꯒꯦ
ꯑꯣ ꯍꯧꯖꯤꯛꯁꯦ ꯑꯩ ꯀꯩꯝꯇꯁꯨ ꯇꯧꯗꯦ ꯁꯤꯡꯖꯨ ꯆꯥꯕ ꯂꯣꯏꯔꯒ ꯐꯝꯂꯒ ꯂꯩꯌꯦ
ꯆꯥꯛ ꯑꯦꯟꯁꯥꯡ ꯍꯧꯗ꯭ꯔꯤꯕ꯭ꯔꯣ
ꯊꯣꯡꯕ ꯍꯧꯗ꯭ꯔꯤꯌꯦ ꯍꯣꯏ ꯍꯣꯔꯦꯟ ꯊꯣꯡꯒꯅꯤ ꯍꯧꯖꯤꯛꯇꯤ ꯈꯔ ꯉꯜꯂꯦꯕ
ꯀꯩꯗꯧꯔꯤꯅꯣ ꯅꯪꯗꯤ?
ꯑꯩꯗꯤ ꯑꯗꯨꯝ ꯂꯩꯗ ꯈꯣꯏ ꯅꯨꯄꯥ ꯍꯜꯂꯛꯑꯦ ꯃꯥꯢ
ꯅꯪꯗꯤ ꯆꯥꯛ ꯌꯦꯟꯁꯥꯡ ꯊꯣꯡꯔꯕ ꯑꯗꯨꯗꯤ?
ꯆꯥꯛ ꯏꯁꯥꯡ ꯊꯣꯡꯗ꯭ꯔꯤꯌꯦ ꯈꯔ ꯉꯟꯂꯤꯌꯦ꯫
ꯍꯜꯂꯣ
ꯑꯣ ꯇꯥꯕ꯭ꯔꯥ?
ꯑꯣ ꯑꯣ ꯇꯥꯏꯌꯦ ꯅꯪꯒꯤ ꯈꯣꯟꯗꯣ ꯌꯥꯝ ꯅꯦꯝꯅ ꯇꯥꯕ ꯑꯗꯨꯅꯅꯤꯗ꯫
ꯑꯣ
ꯉꯁꯤꯗꯤ ꯀꯩ ꯊꯕꯛ ꯊꯕꯛ ꯆꯠꯄ꯭ꯔꯣ?
ꯑꯩꯗꯤ ꯌꯨꯝꯗ ꯑꯗꯨꯝ ꯂꯩꯌꯦ ꯀꯩꯁꯨ ꯆꯠꯇꯦ ꯑꯉꯥꯡ ꯌꯦꯡꯉꯒ ꯑꯗꯨꯝ ꯂꯩꯌꯦ꯫
ꯑꯦ
ꯅꯪꯗꯤ
ꯑꯩꯗꯤ ꯉꯁꯤꯁꯦ ꯀ꯭ꯂꯥꯁ ꯆꯠꯄ ꯂꯣꯏꯔꯒ ꯍꯜꯂꯛꯔꯒ ꯆꯥꯛ ꯆꯥꯕ ꯂꯣꯏꯔꯒ ꯂꯩꯕꯅꯦ ꯑꯗꯥ ꯅꯩ ꯎꯝ ꯀꯩꯅꯣ ꯃꯧꯔꯥ
ꯃꯥꯎꯅꯦ ꯑꯩꯗꯤ ꯍꯅꯨ ꯍꯅꯨꯕꯤꯅꯦ꯫
ꯑꯉꯥꯡ ꯀ꯭ꯌꯥ ꯁꯨꯔꯕ꯭ꯔꯥ ꯑꯗꯨꯗꯤ ꯏꯆꯦ?
ꯑꯩꯗꯤ ꯑꯉꯥꯡ ꯑꯍꯨꯝ ꯁꯨꯔꯦ ꯅꯨꯄꯤ ꯃꯆꯥ ꯑꯍꯨꯝ ꯂꯩꯔꯦ꯫
ꯑꯗꯨꯗꯤ ꯑ ꯀꯩꯅꯣ ꯑ ꯑꯉꯥꯡꯒꯤ ꯑꯉꯥꯡ ꯑꯍꯟꯗꯤ ꯀ꯭ꯌꯥ ꯀ꯭ꯌꯥ ꯆꯍꯤ ꯀꯌꯥ ꯁꯨꯔꯕ꯭ꯔꯥ ꯀꯣ
ꯑꯣ ꯃꯥꯁꯦ ꯆꯍꯤ ꯅꯥꯏꯟ ꯁꯨꯔꯅꯤ ꯗꯤꯁ ꯏꯌꯥꯔ ꯀꯣ ꯅꯣꯕꯦꯝꯕꯔ ꯂꯥꯛꯑꯗꯤ
ꯑ ꯑꯗꯨꯗꯤ ꯑꯉꯥꯡꯅꯤꯅ ꯅꯪꯁꯨ ꯀꯗꯥꯏꯗꯒꯤ ꯅꯪ ꯍꯟꯅꯨꯕꯤ ꯀꯥꯏꯅ
ꯑꯗꯨꯗꯤ ꯆꯥꯛ ꯁꯥꯡ ꯊꯣꯡꯕ ꯂꯣꯏꯔꯕ ꯑꯗꯨꯗꯤ ꯑꯗꯤ
ꯑꯩꯗꯤ ꯆꯥꯛ ꯆꯥꯛ ꯊꯣꯡꯗ꯭ꯔꯤꯌꯦ ꯍꯧꯖꯤꯛ ꯆꯥ ꯆꯥ ꯊꯛꯁꯦ ꯍꯥꯏꯅ ꯆꯥ ꯁꯦꯝꯃꯤꯅꯦ꯫
ꯑꯥ ꯑꯩꯅ ꯆꯤꯡꯗꯔꯥ ꯇꯝꯄꯥꯛꯇꯔꯅ ꯑꯩꯗꯤ ꯑꯥ ꯉꯔꯥꯡ ꯉꯍ ꯑꯦ ꯑ ꯀꯩꯅꯣ ꯁꯧꯒ꯭ꯔꯤꯗꯣ
ꯑꯣ ꯑꯣ
ꯁꯧꯒ꯭ꯔꯤ ꯆꯥꯢꯌꯦ
ꯁꯧꯒ꯭ꯔꯤ ꯌꯥꯝ ꯆꯥꯟꯅꯔꯦ ꯍꯟꯗꯛꯇꯤꯀꯣ ꯁꯧꯒ꯭ꯔꯤ ꯁꯧꯒ꯭ꯔꯤ ꯑꯗꯨꯝ ꯍꯥꯎꯋꯦꯗ꯫
ꯑꯥ ꯍꯥꯎꯗꯤ ꯍꯥꯎꯋꯦ ꯎꯝ ꯍꯥꯎꯕꯨꯗꯤ ꯍꯥꯎꯋꯦ ꯑꯗꯨꯕꯨ ꯑꯩꯗꯤ ꯑꯁ ꯊꯣꯡꯕ ꯍꯥꯏꯇꯕꯒꯤ ꯈꯪꯗꯦꯗ꯫
ꯃꯤ ꯑꯇꯩꯅ ꯊꯣꯡꯕ ꯍꯩꯕꯁꯤꯡꯅ ꯊꯧꯔꯝꯔꯗꯤ ꯌꯥꯝ ꯍꯥꯎꯕꯀꯣ꯫ ꯑꯩ ꯊꯣꯡꯉꯗꯤ ꯀꯔꯤꯅꯣ ꯈꯔ ꯃꯍꯥꯎ ꯈꯔ ꯋꯥꯠꯄꯒꯨꯝ ꯇꯧꯕ ꯑꯗꯨꯅ
ꯆꯥꯛ ꯌꯦꯟꯁꯥꯡꯁꯨ ꯏꯁꯥꯅ ꯊꯣꯡꯃꯟ ꯏꯁꯥꯅ ꯊꯣꯡꯕ ꯆꯥꯃꯟꯗꯅ ꯆꯥꯅꯤꯡꯉꯛꯇ꯭ꯔꯦꯗ꯫
ꯑꯗꯨꯒꯤ ꯑꯣꯏꯕ ꯖꯥꯔꯥ ꯈꯪꯗꯦ ꯏꯁꯥ ꯏꯁꯥꯗ ꯑꯗꯨꯝ ꯊꯣꯡꯉꯒ ꯂꯩꯕꯒꯤꯀꯣ
ꯑꯗꯨꯅꯦ ꯆꯥꯕꯁꯨ ꯎꯝ ꯆꯥꯕꯁꯨ ꯑꯩꯈꯣꯏꯅ ꯆꯥꯕ
ꯎꯝ
ꯑꯗꯨ ꯀꯣꯂꯦꯖ ꯇꯝꯃꯤꯕ꯭ꯔꯥ ꯁꯤꯁꯇꯔ
ꯑ ꯀꯣꯂꯦꯖ ꯆꯠꯂꯒ ꯂꯩꯌꯦ ꯏꯆꯦꯗꯨꯗꯤ ꯀꯩꯅꯣ ꯑꯝ ꯑꯩꯈꯣꯏꯒꯤ ꯑꯦ ꯅꯪ ꯅꯪꯒꯤ ꯑꯉꯥꯡ ꯈꯔ ꯑꯇꯣꯝ ꯑꯇꯣꯝꯕ ꯍꯥꯏꯒ ꯑꯇꯣꯝꯕꯤꯔꯥ
ꯑꯣ ꯑꯇꯣꯟꯕꯤꯅꯦ ꯑꯇꯣꯟ ꯑ ꯂꯩꯁꯥꯕꯤ ꯉꯥꯛꯇꯅꯦꯕꯀꯣ
ꯑꯣ ꯂꯩꯁꯥꯕꯤ ꯑꯍꯨꯝ ꯁꯨꯔꯦꯅꯦ ꯑꯗꯨꯗꯤ ꯂꯩꯁꯥꯕꯤ ꯌꯥꯝꯕꯗꯨꯅ ꯍꯦꯟꯅ ꯐꯥꯕꯅꯤꯗ
ꯈꯪꯗ꯭ꯔꯦꯗ ꯑꯁ ꯒ꯭ꯌꯥꯟ ꯇꯥꯗ꯭ꯔꯦ ꯍꯧꯖꯤꯛꯀꯤ ꯃꯇꯝꯗꯤ ꯅꯨꯄꯤ ꯅꯨꯄꯥꯗꯤ ꯈꯥꯏꯗ꯭ꯔꯕꯅꯤꯀꯣ
ꯎꯝ ꯃꯤ ꯑꯇꯩꯁꯤꯡꯅ ꯅꯨꯄꯥ ꯌꯥꯝꯕ ꯏꯃꯨꯡꯗꯨꯅ ꯅꯨꯄꯤ ꯄꯥꯝꯕ ꯅꯨꯄꯤ ꯌꯥꯝꯕ ꯏꯃꯨꯡꯗꯨꯅ ꯅꯨꯄꯥ ꯄꯥꯝꯕ
ꯑꯗꯨꯕꯨ ꯏꯁꯣꯔꯅ ꯄꯤꯕꯤꯗ꯭ꯔꯕꯅꯤꯅ ꯎꯄꯥꯏ ꯂꯩꯇꯦ
ꯄꯤꯒꯅꯤꯗ ꯑꯗꯨꯗꯤ ꯏꯆꯦ ꯅꯪ ꯎꯝ꯫ ꯀꯩꯅꯣ ꯇꯝꯄꯥꯛꯇꯔ ꯂꯩꯔꯤꯗꯣꯅ
ꯑꯣ ꯃꯥꯅꯦ ꯇꯝꯗ ꯂꯩꯌꯦ ꯑꯩꯈꯣꯏ
ꯎꯝ
ꯅꯣꯏꯗꯤ
ꯅꯣꯏꯗꯤ ꯆꯤꯡꯗꯔꯥ
ꯑꯩꯁꯨ ꯇꯝꯄꯥꯛꯇ ꯂꯩꯌꯦ ꯍꯧꯖꯤꯛꯀꯥꯟꯗꯤ ꯑꯗꯨꯕꯨ ꯆꯤꯡꯗꯒꯤꯗꯤꯅꯦ
ꯑꯣ ꯑꯣ ꯆꯞ ꯃꯥꯟꯅꯔꯦ ꯑꯗꯨꯗꯤ
ꯎꯝ
ꯈꯪꯗꯦ ꯋꯥꯔꯤꯁꯨ ꯁꯥꯃꯟꯗꯅ ꯀꯩ ꯋꯥꯔꯤ ꯁꯥꯗꯣꯏꯅꯣ
ꯑꯁꯦꯡꯕꯀꯣ ꯀꯩꯅꯣ ꯈꯪꯗꯦ ꯋꯥꯔꯤꯁꯦ ꯑꯗꯨꯝ ꯑꯁ ꯃꯤ ꯑꯅꯧ ꯑ ꯑꯅꯧꯕ ꯍꯦꯛ ꯀꯣꯜ ꯀ ꯀꯣꯜ ꯇꯧꯔꯛꯄꯅꯤꯅ ꯑꯃꯨꯛ ꯀꯩꯅꯣ ꯋꯥ ꯉꯥꯡꯅꯤꯉꯥꯏ ꯐꯥꯎꯁꯨ ꯂꯩꯇꯦ
ꯑꯗꯨꯅꯦ ꯍꯥꯡꯕꯗꯨ ꯈꯛꯇ ꯍꯥꯡꯕ ꯑꯗꯨꯒ ꯈꯣꯝꯕꯗꯨ ꯈꯛꯇ ꯇ ꯈꯣꯝꯅꯕ ꯀꯣ
ꯑꯗꯨꯅꯦꯕ ꯈꯪꯗ ꯔꯦ ꯁꯤꯒꯤ ꯃꯣꯡꯁꯤꯒꯥꯏꯅ
ꯑꯗꯨꯗꯤ ꯀꯩꯅꯣ ꯑꯥ ꯅꯪꯒꯤ ꯍꯁꯕꯦꯟꯗꯤ ꯀꯩ ꯊꯕꯛ ꯇꯧꯕ ꯑꯗꯨꯗꯤ ꯍꯧꯖꯤꯛꯀꯥꯟꯗꯤ
ꯑ ꯑꯩꯒꯤ ꯅꯨꯄꯥꯗꯤ ꯑꯗꯨꯝ ꯑꯔꯥꯏ ꯑꯔꯥꯏꯕ ꯁꯨꯑꯦ ꯅꯣꯡꯃ ꯅꯣꯡꯃꯒꯤꯀꯣ
ꯑꯥ
ꯁꯤ ꯑꯁꯤ ꯊꯕꯛ ꯁꯨꯌꯦ ꯍꯥꯏꯕ ꯑꯁꯤ ꯊꯕꯛꯅꯦ ꯍꯥꯏꯕ ꯂꯩꯇꯦ ꯑꯗꯨꯝ ꯄꯪꯁꯨ ꯁꯨꯕ ꯍꯥꯏꯕ ꯇꯥꯏ
ꯑꯝ ꯐꯩꯌꯦ ꯑꯗꯨ ꯑꯣꯏꯔꯁꯨ ꯐꯕꯅꯦ
ꯍꯣꯏ ꯃꯣꯏ ꯃꯥꯅ ꯁꯨꯗ꯭ꯔꯗꯤ ꯆꯥꯗ꯭ꯔꯦ ꯁꯨꯕ ꯇꯣꯛꯑꯦ ꯆꯔꯥ ꯍꯦꯜꯂꯦ ꯂꯣꯏꯔꯦ
ꯍꯣꯏꯅ
ꯑꯗꯣ ꯁꯤꯁꯇ꯭ꯔꯗꯤ ꯏꯃꯥ ꯕꯕꯥꯗꯤ ꯁꯨꯅ ꯂꯩꯔꯤꯝ ꯅꯠꯇ꯭ꯔꯣ
ꯎꯝ ꯁꯨꯅꯗꯤ ꯂꯩꯌꯦ ꯁꯨꯅꯗꯤ ꯂꯩꯌꯦ ꯑꯗꯨꯕꯨ ꯃꯣꯏꯗꯤ ꯈꯨꯟꯗ ꯂꯩꯌꯦ ꯑꯗꯨꯒ ꯑꯩꯅ ꯍꯧꯖꯤꯛ ꯂꯩꯔꯤꯕꯗꯨꯗꯤ ꯑꯩ ꯏꯅꯥꯎꯅꯨꯄꯥꯒ ꯏꯅꯥꯎꯅꯨꯄꯤꯁꯤꯡꯒ ꯂꯩꯌꯦ
ꯑꯣ ꯑꯣ ꯁ꯭ꯀꯨꯜ ꯀꯥꯔꯤꯕꯀꯣ
ꯑ ꯃꯣꯏꯁꯨ ꯁ꯭ꯀꯨꯜ ꯀꯥꯔꯤꯕ ꯅꯪ ꯎꯝ ꯑꯉꯥꯡꯁꯤꯡꯁꯨ ꯀꯩꯅꯣ ꯁ꯭ꯀꯨꯜ ꯀꯥꯕꯒꯤ ꯑꯣꯏꯔꯝꯅꯤꯀꯣ ꯁꯤꯗ
ꯎꯝ ꯄꯨꯛ ꯕꯥꯏ ꯃꯣꯏ ꯃꯆꯦ ꯑꯅꯤꯁꯨꯀꯣ
ꯎꯝ
ꯁ꯭ꯀꯨꯜ ꯀꯥꯕ ꯑꯗꯣ ꯑꯃꯥꯗꯤ ꯆꯍꯤ ꯐꯥꯕꯗ ꯉꯥꯏꯔꯤꯌꯦ ꯑꯣ ꯆꯠꯄꯅꯤꯅ ꯑꯁ ꯆꯥꯅꯕ ꯊꯥꯛꯅꯕꯅꯦ ꯑꯣ ꯆꯠꯄꯒꯤꯅ ꯍꯟꯗꯛꯁꯨ ꯁ꯭ꯀꯨꯜ ꯑꯦꯛꯖꯥꯝ ꯇꯧꯔ ꯂꯩꯕꯒꯤ ꯑꯁ ꯌꯥꯗꯦ ꯑꯗꯨꯝ ꯍꯦꯛꯇ ꯇꯥꯂꯛꯑꯒ ꯍꯦꯛꯇ ꯆꯠꯄ
ꯎꯝ
ꯗꯨꯝ ꯇꯧ ꯂꯩꯔꯦ
ꯑꯉꯥꯡ ꯂꯧꯕ ꯑꯉꯥꯡ ꯌꯦꯡꯁꯤꯟꯕꯗꯨꯁꯨ ꯋꯥꯕꯒꯤ ꯃꯈꯜ ꯑꯃꯅꯦꯗ ꯑꯗꯨꯁꯨ
ꯑꯁ ꯋꯥꯏ ꯍꯥꯏꯒꯅꯨ ꯍꯥꯏꯅꯨ ꯑꯉꯥꯡ ꯂꯥꯎꯕꯁꯦ ꯄꯣꯊꯥꯐꯝ ꯈꯪꯉꯦ
ꯑꯁꯦꯡꯕ ꯌꯦꯡꯕ ꯉꯝꯗꯦ ꯑꯩꯒꯤ ꯏꯆꯦ ꯑꯃꯁꯨ ꯂꯩꯌꯦ ꯑꯩꯒꯤ ꯏꯆꯦ ꯑꯃꯁꯨ ꯂꯩꯌꯦ ꯃꯥꯗꯤ ꯎꯝ ꯇ꯭ꯋꯤꯟꯁ ꯄꯣꯛꯄꯀꯣ
ꯑꯣ ꯑꯣ
ꯇ꯭ꯋꯤꯟꯁ ꯄꯣꯛꯄꯒꯤ ꯑꯁ ꯑꯩꯒꯤ ꯏꯆꯦꯗꯤ ꯀꯔꯤꯔꯣ ꯑꯩ ꯌꯦꯡꯕ ꯉꯝꯗꯕꯅꯤꯗ ꯑꯅꯤꯃꯛ ꯄꯨꯂꯞ ꯆꯞ ꯃꯥꯟꯅꯅ ꯀꯞꯂꯗꯤ ꯀꯞꯄꯀꯣ ꯄꯨꯟꯅ
ꯑꯗꯨꯅꯦ ꯑꯁ ꯁꯦꯟꯅꯕ ꯉꯝꯗꯕ
ꯎꯝ ꯁꯦꯟꯅꯕ ꯐꯥꯎ ꯉꯝꯗ꯭ꯔꯒ ꯂꯩꯕꯗꯣ ꯑꯁ ꯂꯧ ꯆꯠꯄꯅ ꯍꯦꯟꯅ ꯐꯩꯌꯦ ꯍꯥꯏꯕꯅꯦ ꯑꯩ
ꯑꯗꯨꯅꯦ ꯂꯧ ꯆꯠꯄꯗꯤ ꯑꯗꯨꯝ ꯊꯕꯛ ꯑꯃꯈꯛꯇ ꯆꯠꯄꯀꯣ
ꯑꯥ ꯂꯧ ꯆꯠꯂꯗꯤ ꯑꯗꯨꯝ ꯊꯕꯛ ꯑꯃꯈꯕꯨ ꯑꯗꯨꯝ ꯁꯨꯔꯒ ꯁꯨꯔꯦ ꯁꯤ ꯐꯥꯎ ꯂꯣꯏꯔꯗꯤ ꯌꯥꯔꯦ ꯍꯥꯏꯕꯒꯨꯝꯕ ꯇꯤꯟ ꯂꯩꯌꯦꯗꯅ ꯑꯗꯨ ꯑꯉꯥꯡ ꯂꯧꯕꯗꯨꯗꯤ ꯑꯁꯤ ꯂꯣꯏꯔꯗꯤ ꯌꯥꯔꯦ ꯍꯥꯏꯕꯁꯨ ꯂꯩꯇꯦ
ꯑꯣ ꯃꯥꯅꯦ ꯑꯗꯨꯝ ꯂꯦꯡꯉꯒ ꯂꯩꯕ ꯃꯣꯏꯅ ꯁꯠ ꯆꯥꯕ ꯃꯐꯝꯗ ꯑꯗꯨꯝ ꯀꯣꯏ ꯏꯟ ꯏꯜꯂꯒ ꯗꯨꯝ ꯃꯣꯏꯅ ꯐꯝꯂꯗꯤ ꯐꯝꯃꯦ ꯃꯣꯏꯅ ꯆꯠꯂꯗꯤ ꯆꯠ ꯃꯣꯏꯅ ꯇꯨꯝꯕ ꯃꯇꯝꯗ ꯈꯛꯇꯅꯦ ꯄꯣꯊꯥꯕ ꯐꯪꯉꯤꯁꯦ
ꯎꯝ ꯇꯣꯔꯣꯞ ꯄꯤꯌꯣ ꯍꯥꯏꯌꯣ ꯑꯉꯥꯡ ꯁꯦꯟꯅꯥꯕꯒꯤ ꯇꯔꯣꯞ ꯄꯤꯌꯣ ꯍꯥꯏꯌꯣꯏ
ꯇꯣꯂꯣꯞ ꯂꯧꯅꯕ ꯃꯥꯁꯨ ꯏꯆꯥ ꯑꯣꯏꯈ꯭ꯔꯕꯒꯤ ꯑꯩ ꯑꯩꯒꯤꯗꯤ ꯀꯅꯥꯅ ꯄꯤꯅꯤ
ꯎꯄꯥꯏ ꯂꯩꯇꯦ ꯅꯨꯄꯤꯁꯤꯡꯒꯤꯗꯤ
ꯃꯤꯒꯤ ꯃꯆꯥ ꯂꯧꯕ ꯑꯣꯏꯔꯗꯤ ꯇꯣꯂꯣꯞ ꯅꯤꯕ ꯌꯥꯕ
ꯑꯗꯨꯝ ꯍꯥꯏ ꯍꯥꯏꯅ ꯂꯧꯕꯁꯨ ꯇꯥꯕꯅꯦ ꯎꯄꯥꯏ ꯂꯩꯇꯕꯒꯤ
ꯎꯝ ꯃꯥꯅꯦ ꯃꯥꯅꯦ
ꯑꯗꯨꯗꯤ ꯉꯁꯤꯗꯤ ꯀꯩ ꯌꯦꯟꯁꯥꯡ ꯊꯣꯡꯗꯣꯏꯅꯣ
ꯈꯪꯗꯦ ꯑꯩꯈꯣꯏꯁꯦ ꯀꯩ ꯌꯦꯟꯁꯥꯡ ꯊꯣꯡꯁꯤꯔꯥ ꯈꯥꯃꯦꯟ ꯀꯥꯡꯁꯣꯏ ꯑꯃꯨꯛ ꯆꯥꯕꯅ ꯐꯥꯒꯗꯧ ꯃꯥꯜꯂꯦ ꯅꯣꯏꯗꯤ
ꯂꯥꯛꯑꯦ ꯑꯩꯈꯣꯏꯗꯤ ꯀꯩ ꯑꯩꯁꯨ ꯑꯩꯁꯨꯅꯤꯗ ꯀꯩ ꯌꯦꯟꯁꯥꯡ ꯊꯣꯡꯁꯤꯔꯥ ꯈꯪꯗꯦ ꯒ꯭ꯌꯥꯟ ꯊꯣꯛꯇꯦ ꯍꯣꯔꯦꯟ ꯊꯣꯡꯕ ꯀꯥꯟꯗ ꯀꯝ ꯌꯦꯡꯂꯒ ꯊꯣꯡꯈ꯭ꯔꯅꯤ
ꯍꯣꯏ
ꯍ
ꯎꯝ
ꯑꯗꯣ ꯏꯃꯥ ꯕꯕꯥꯗꯤ ꯑ ꯇꯝꯄꯥꯛ ꯂꯥꯎꯒꯨꯝꯕ ꯎꯕ꯭ꯔꯥ ꯆꯤꯡ ꯂꯥꯎ ꯎꯕ꯭ꯔꯥ ꯀꯃꯥꯏꯅ ꯇꯧꯒꯦ ꯀꯩ ꯊꯕꯛ ꯁꯨꯒꯦ
ꯑꯥ ꯏꯃꯥ ꯏꯄꯥꯗꯤ ꯑꯗꯨꯝ ꯆꯤꯡꯒꯤ ꯂꯧ ꯁꯨꯔꯒ ꯂꯩꯌꯦ ꯊꯕꯛ ꯑꯇꯣꯞꯄ ꯂꯩꯇꯦ
ꯑꯣꯑꯣ
ꯑꯩꯒꯤ ꯑꯩꯒꯤ ꯏꯆꯦꯁꯤꯡꯅ ꯊꯕꯛ ꯇꯧꯔꯒ ꯂꯩꯌꯦ ꯃꯄꯥꯟꯗ
ꯑꯣ ꯐꯩꯅꯦ ꯑꯗꯨꯗꯤ
ꯐꯗꯦ ꯑꯗꯨꯕꯨ ꯁꯔꯚꯤꯁ ꯐꯪꯗꯕꯒꯤ ꯏꯃꯨꯡ ꯑꯣꯏꯕꯅꯤꯅ ꯎꯄꯥꯏ ꯂꯩꯇꯕꯤꯒꯤ ꯆꯠꯂꯒ ꯂꯩꯌꯦ
ꯃꯥꯅꯦ ꯃꯥꯅꯦ ꯑꯩꯈꯣꯏꯁꯨꯅꯦ ꯑꯗꯨꯝ ꯑꯔꯩ ꯑꯔꯩꯕꯗ ꯇꯧꯔꯒ ꯑꯩꯈꯣꯏꯒꯤ ꯁꯥꯔꯚꯤꯁ ꯒꯣꯔꯚꯔꯃꯦꯟ ꯁꯥꯔꯚꯤꯁꯀꯨꯝꯕ ꯄꯥꯔꯠ ꯇꯥꯏꯝꯒꯤ ꯀꯩꯅꯣ ꯇꯧꯕ ꯄꯥꯔꯃꯤꯅꯦꯟ ꯊꯕꯛ ꯐꯪꯗꯕꯅꯤꯅꯀꯣ
ꯎꯝ
ꯅ ꯎꯄꯥꯏ ꯂꯩꯇꯦ
ꯑꯗꯨꯗꯤ ꯅꯣꯏ ꯏꯃꯨꯡꯗꯗꯤ ꯃꯤ ꯀꯌꯥ ꯂꯩꯕ꯭ꯔꯣ ꯑꯗꯨꯗꯤ ꯏꯆꯦ
ꯍꯧꯖꯤꯛꯇꯤ ꯏꯆꯥ ꯅꯨꯨꯄꯤ ꯑꯍꯨꯝꯅꯦ ꯑꯩꯅꯦ ꯑꯩꯈꯣꯏ ꯅꯨꯄꯥꯅꯦ ꯑꯩꯈꯣꯏ ꯑꯩꯈꯣꯏ ꯃꯉꯥ ꯈꯛꯇꯅꯦ ꯍꯥꯏꯕ ꯑꯥ ꯆꯤꯡꯗꯗꯤ ꯏꯅꯦꯝꯕꯣꯛ ꯂꯩꯍꯧꯋꯦꯕꯀꯣ
ꯎꯝ
ꯑꯗꯣ ꯃꯥꯅ ꯑꯗ ꯂꯩꯕ
ꯑ
ꯎꯝ ꯑꯩꯈꯣꯏ ꯇꯣꯉꯥꯟ ꯇꯣꯉꯥꯟ ꯂꯩꯔꯦ ꯀꯨꯝꯁꯤꯁꯦ
ꯈ꯭ꯔꯤꯁꯃꯥꯁꯀꯨꯝꯕꯗꯗꯤ ꯑꯗꯨꯝ ꯌꯨꯝꯗ ꯆꯠꯀꯗ꯭ꯔꯥ ꯑꯗꯨꯗꯤ
ꯈꯪꯗ꯭ꯔꯦꯅꯦ ꯃꯇꯝ ꯌꯥꯎꯔꯒ ꯈꯪꯕ ꯇꯥꯔꯦꯅꯦ ꯑꯩ ꯍꯧꯖꯤꯛ ꯍꯥꯏꯕ ꯉꯝꯗꯦ
ꯑꯁꯦꯡꯕꯀꯣ ꯈꯪꯗꯦ ꯑꯩꯈꯣꯏꯁꯨ ꯃꯇꯝ ꯌꯧꯔꯕ ꯀꯥꯟꯁꯤꯗ ꯀꯃꯥꯏꯅ ꯇꯧꯁꯤꯔꯥ ꯍꯥꯏꯕꯗꯣ ꯈꯟꯅꯕ ꯇꯥꯔꯦ ꯑꯁꯤꯗ ꯑꯁ
ꯑꯗꯨꯅꯦ ꯃꯇꯝ ꯌꯥꯎꯗ꯭ꯔꯤꯉꯩꯗ ꯈꯨꯝꯕꯗ ꯀꯤꯔꯦ ꯎꯝ
ꯆꯠꯀꯅꯤ ꯍꯥꯏꯔꯒ ꯃꯇꯝ ꯌꯥꯎꯔꯒ ꯆꯠꯇ꯭ꯔꯗꯤꯀꯣ
ꯑꯗꯨꯅꯦ ꯐꯔꯛ ꯇꯥꯅꯤꯕ
ꯐꯔꯛ ꯇꯥꯏꯌꯦ ꯑꯩꯈꯣꯏꯒꯤ ꯁꯤꯇꯨꯋꯦꯁꯟꯁꯦ